ꯑꯩꯒꯤ ꯃꯈꯣꯟ ꯇꯥꯕ꯭ꯔꯣ ꯑ ꯎꯝ ꯀꯩ ꯇꯧꯔꯤꯅꯣ
ꯁ
ꯀꯩ ꯐꯤꯁꯥꯏꯅꯣ
ꯀꯔꯤ
ꯀꯔꯤ ꯐꯤꯁꯥꯔꯤꯅꯣ
ꯈ꯭ꯋꯥꯡꯗ ꯁꯦꯠꯅꯕ ꯐꯅꯦꯛ
ꯐꯤꯅꯣ ꯀꯃꯥꯏꯅ ꯁꯥꯔꯤꯅꯣ ꯀꯔꯤ ꯃꯆꯨꯅꯣ ꯐꯅꯦꯛ ꯔꯥ ꯐꯤꯔꯣ
ꯑꯁꯪꯕ ꯃꯆꯨ ꯆꯨꯅꯤ ꯋꯥ ꯄ꯭ꯂꯥꯏꯅ ꯍꯧꯔꯤꯅꯤ ꯃꯨꯀꯥꯟꯅ ꯐꯦꯜꯂꯤꯅꯤ
ꯐꯅꯦꯛꯔꯣ ꯐꯤꯔꯣ ꯐꯅꯦꯛ ꯔꯣ ꯐꯤꯔꯣ
ꯐꯅꯦꯛ ꯍꯥꯏꯔꯒ
ꯐꯅꯦꯛꯅꯦ
ꯁꯥꯈ꯭ꯔꯦ ꯁꯥꯈ꯭ꯔꯦ ꯁꯥꯈ꯭ꯔꯦ ꯂꯋꯥꯏꯁꯦ ꯁꯦꯠ ꯂꯥꯎ ꯀꯥꯏꯒꯩ ꯁꯥꯏꯌꯦ
ꯑꯗꯣ ꯐꯅꯦꯛꯇꯣ ꯑ ꯀꯌꯥꯝ ꯀꯨꯏ ꯀꯌꯥꯝ ꯆꯪꯒꯦ ꯅꯣꯡꯃ ꯐꯅꯦꯛ ꯑꯃ ꯁꯥꯕꯗ ꯅꯨꯃꯤꯠ ꯀꯌꯥꯅꯤ ꯆꯪꯒꯦ
ꯑꯩ ꯊꯥ ꯑꯃꯥ ꯁꯥꯏ
ꯊꯥ ꯑꯃ ꯁꯥꯏꯌꯦ ꯑꯗꯨꯗꯤ ꯂꯨꯄꯥ ꯀꯌꯥꯗ ꯌꯣꯜꯂꯤꯅꯣ ꯐꯅꯦꯛ ꯑꯃꯗ
ꯄꯩꯁꯥ ꯀꯌꯥ ꯆꯪꯒꯦꯕ
ꯎꯝ
ꯑꯂꯤꯁꯤꯡ ꯑꯍꯨꯝ
ꯇꯨꯡꯕꯅ ꯀꯌꯥ ꯇꯣꯡꯉꯤꯅꯣꯕ
ꯄꯥ ꯆꯉꯥ ꯇꯣꯡꯉꯦ
ꯑꯗꯨꯗꯤ ꯅꯪꯅ ꯁꯥꯔꯤꯕ ꯃꯇꯝꯗꯨꯒ ꯆꯪꯉꯤꯕ ꯃꯇꯝꯗꯨꯒ ꯑꯗꯨꯝ ꯅꯪꯒꯤꯁꯦ ꯁꯥꯏꯠ ꯑꯣꯏꯅ ꯇꯧꯕ꯭ꯔꯥ ꯍꯥꯏꯗꯤ ꯑꯗꯨꯅ ꯀꯩꯁꯨ ꯁꯥꯏꯠ ꯑꯣꯏꯅ ꯁꯨꯝ ꯁꯪꯕꯗ
ꯍꯦꯔꯥ ꯊꯧꯋꯣꯏꯀꯤꯅꯦ ꯐꯝꯃꯗꯤ ꯅꯨꯃꯤꯠ ꯅꯤꯅꯤ ꯍꯨꯝꯅꯤꯗ ꯂꯣꯏꯄꯣꯠꯅꯤꯗ ꯌꯥꯝ ꯋꯥꯕ ꯋꯥꯟꯗ ꯋꯥꯍꯟꯗꯩ ꯁꯧꯄꯨꯗꯤ ꯍꯅꯨꯔꯦꯅ
ꯎꯝ ꯑꯆꯣ ꯀꯌꯥꯗꯤ ꯁꯥꯕ ꯂꯣꯏꯈ꯭ꯔꯒꯦ
ꯀꯪꯗꯦꯗ ꯃꯆꯪꯕꯨ ꯊꯤꯒꯦ ꯇꯔꯨꯛꯂ ꯀꯩꯅꯣ ꯂꯣꯏꯔꯝꯃꯅꯤ
ꯀꯩꯕ
ꯃꯉꯥ ꯑꯃꯨꯛ ꯂꯣꯏꯈ꯭ꯔꯦ
ꯑꯗ ꯑꯃꯨ ꯃꯨꯛ ꯐꯤ ꯍꯧꯕꯗ ꯐꯅꯦꯛ ꯀꯌꯥ ꯍꯧꯒꯦꯕ
ꯐꯅꯦꯛꯀ ꯐꯤꯒ ꯇꯔꯥꯃꯉꯥ ꯐꯤꯁꯨ ꯌꯥꯎꯔꯤ
ꯇ꯭ꯔꯥꯉꯥ ꯑꯁ ꯑꯗꯨ ꯅꯪ ꯇꯔꯥ ꯑ ꯃꯉꯥ ꯂꯣꯏꯔꯤ ꯃꯉꯥ ꯂꯣꯏꯗꯉꯥꯏ ꯀꯥꯟ ꯑꯣꯏꯔꯕꯅꯤꯅ ꯎꯝ ꯇꯔꯥ ꯋꯥꯠꯂꯝꯒꯤꯅꯤꯅꯦ
ꯎꯝ
ꯑꯗꯨꯗꯤ ꯇꯔꯥ ꯋꯥꯠꯂꯤ ꯑꯗꯨꯗꯤ ꯃꯇꯝꯗꯤ ꯌꯥꯝ ꯆꯪꯗꯣꯔꯤꯅꯦ ꯊꯥ ꯇꯔꯥ ꯋꯥꯠꯂꯤꯅꯦ ꯑꯗꯨꯗꯤ ꯅꯪ ꯐꯅꯦꯛ ꯑꯃꯃꯝ ꯊꯥ ꯑꯃꯃꯝ ꯆꯪꯍꯟꯒꯦ ꯍꯥꯏꯔꯕ
ꯀꯩꯅꯣ ꯆꯥ ꯇꯨꯝꯅꯕ ꯉꯥꯍꯥꯛ ꯉꯥꯍꯥꯛꯀꯤ ꯁꯨꯝ ꯇꯧꯕꯅꯤ ꯀꯩꯅꯣ
ꯐꯅꯦꯛꯁꯦ ꯑ ꯃꯇꯝ ꯂꯩꯕ꯭ꯔꯥ ꯑꯃ ꯐꯅꯦꯛ ꯁꯥꯕꯒꯤ ꯃꯇꯝ ꯅꯨꯡꯗꯥꯡꯗ ꯈꯛꯇꯪ ꯁꯥꯕ꯭ꯔꯥ ꯑꯌꯨꯛꯇ ꯁꯥꯕ꯭ꯔꯥ ꯅꯨꯡꯊꯤꯟꯗ ꯁꯥꯕ꯭ꯔꯥ ꯁꯪꯉꯀꯥꯟꯗ ꯁꯥꯕ꯭ꯔꯥ ꯅꯣꯡ ꯇꯥꯔꯀꯥꯟꯗ ꯁꯥꯕ ꯀꯩꯁꯨ ꯀꯥꯏꯗꯕ꯭ꯔꯥ ꯅꯨꯡꯁꯥꯕꯗꯅ ꯍꯦꯟꯅ ꯅꯨꯡꯉꯥꯏꯕ꯭ꯔꯥ ꯀꯃꯥꯏ ꯇꯧꯒꯦ
ꯖꯗꯣ ꯍꯥꯏ ꯉꯝꯗꯦꯗ ꯑꯩꯈꯣꯏ ꯁꯥꯅꯤꯡ ꯅꯨꯃꯤꯠꯇ ꯁꯥꯏ ꯁꯅꯤꯡ ꯀꯥꯟꯗ
ꯆꯥꯡꯒ ꯅꯨꯡꯉꯥꯏꯔꯁꯨ ꯁꯔꯦ ꯆꯅꯅꯨꯡꯉꯥꯏ ꯇꯗꯤ ꯊꯕꯛꯁꯦꯅ ꯇꯣꯛꯑꯦ ꯊꯕꯛ ꯂꯩꯔꯦ ꯊꯕꯛ ꯂꯩꯔꯗꯤ ꯇꯣꯛꯑꯦ ꯊꯕꯛ ꯂꯩꯇꯗꯤ ꯇꯧꯔꯦ
ꯇꯧꯒꯦ ꯑꯩ ꯀꯩꯗꯧꯕ꯭ꯔꯥꯡꯖꯤꯟ ꯇꯧꯕ꯭ꯔꯥ ꯅꯨꯡꯗꯥꯡ ꯅꯠꯇꯧꯕ꯭ꯔꯥ ꯍꯗꯦꯛ ꯁꯥꯕꯁꯦ ꯑꯌꯥꯝꯕ ꯃꯇꯝꯗ ꯑꯌꯨꯛꯇ ꯁꯥꯕ꯭ꯔꯥ ꯅꯨꯡꯊꯤꯟꯗ ꯁꯥꯕ꯭ꯔꯥ ꯅꯨꯡꯗꯥꯡꯗ ꯁꯥꯕ꯭ꯔꯥ
ꯍꯧꯖꯤ ꯁꯥꯏꯁꯅꯦꯅꯅꯨꯡ ꯀꯗꯤ ꯎ
ꯎꯝ ꯑꯗꯣ ꯑꯗꯣ ꯏꯁꯥꯅ ꯈ꯭ꯋꯥꯏꯗꯒꯤ ꯅꯨꯡꯉꯥꯏꯖꯕ ꯃꯇꯝꯁꯦ ꯀꯔꯝꯕ ꯃꯇꯝꯅꯤ ꯍꯥꯏꯅ ꯈꯟꯕꯤꯒꯦ
ꯑ ꯈꯪꯗꯦꯗ ꯀ ꯁꯥꯅꯤꯡꯉꯛꯄꯗ ꯁꯥꯕꯗꯨꯅꯤ ꯍ ꯅꯨꯡꯉꯥꯏꯕꯅꯤ ꯗꯥꯡꯒꯁ
ꯅꯨꯡꯗꯥꯡ ꯑꯣ ꯅꯨꯡꯗꯥꯡꯗ ꯍꯦꯟꯅ ꯅꯨꯡꯉꯥꯏꯔꯦꯕꯀꯣ ꯅꯨꯡꯊꯤꯟꯗꯤ ꯅꯨꯡꯉꯥꯏꯇꯕ꯭ꯔꯥꯕ ꯎ ꯏꯁꯥꯁꯦ ꯅꯨꯡꯉꯥꯏꯇꯦ ꯀꯩꯒꯤꯅꯣ ꯍꯥꯏꯁꯦ ꯅꯨꯡꯁꯥ ꯁꯥꯔꯒꯗꯤ ꯉꯥꯟꯕ ꯍꯦꯟꯗꯣꯏꯅꯤ ꯉꯕ ꯈꯣꯠꯇ
ꯑꯩꯁꯦ ꯤꯡꯒ ꯃꯈꯥꯗꯅꯦ ꯌꯥꯝ ꯁꯥꯏꯌꯦ ꯁꯤꯂꯤꯡ ꯌꯥꯎꯗꯦꯌꯦ
ꯃꯩꯒꯤ ꯃꯉꯥꯜꯗꯨꯅ ꯑꯃꯨꯛ ꯁꯥꯒꯗ꯭ꯔꯥ ꯍꯥꯏꯕ ꯎꯝꯆꯥꯛ
ꯑ ꯄꯦꯁꯥ ꯀꯠꯇꯦ ꯃꯩ ꯃꯉꯥꯅꯤ ꯀ
ꯁꯥꯒꯗꯦꯕ
ꯎꯝ
ꯑ ꯑꯗꯨꯗꯤ ꯆꯥꯛ ꯏꯁꯤꯡꯒ ꯆꯥꯕ ꯂꯣꯏꯔꯒ ꯅꯨꯡꯗꯥꯡꯗ ꯁꯥꯕꯁꯤꯅ ꯍꯦꯟꯅ ꯅꯨꯡꯉꯥꯏꯌꯦꯕꯀꯣ ꯨꯡ ꯄꯨꯡ ꯀꯌꯥꯐꯧ ꯄꯨꯡ ꯀꯌꯥꯐꯧ ꯁꯥꯒꯦ ꯑꯗꯨ ꯅꯨꯡꯗꯥꯡꯒꯤ ꯍꯥꯏꯗꯤ ꯄꯨꯡ ꯀꯌꯥꯗ
ꯁꯤꯈꯪꯗꯦꯔꯥ ꯇꯔꯥ ꯃꯥꯥꯊꯣꯏꯕꯥꯎ ꯁꯕ ꯌꯥ ꯇꯔꯥꯕꯧ ꯁꯕ ꯇꯥꯛ ꯄꯨꯁꯨ ꯊꯥꯅꯤꯡꯅꯤꯡ ꯀꯥꯏꯅꯁ ꯑꯩꯁꯤꯗꯤ
ꯍꯥ ꯑꯥ ꯑꯥ ꯉꯁꯤꯁꯦ ꯉꯁꯤꯁꯦ ꯌꯥꯝ ꯁꯥꯕ ꯌꯥꯝ ꯁꯥꯕ ꯋꯦꯗꯔ ꯆꯤꯡꯕ꯭ꯔꯣ
ꯑꯣ ꯁꯥꯕꯁꯦ ꯍꯧꯖꯤꯛꯇ ꯁꯥꯗ ꯉꯥꯏꯔꯤꯌꯦ
ꯀꯦ ꯑꯗꯣ ꯍꯛꯆꯥꯡꯁꯦ ꯈꯔ ꯅꯨꯡꯉꯥꯏꯕ꯭ꯔꯥꯕ ꯐꯤꯒꯨꯝꯕꯁ ꯁꯥꯔꯒ ꯅꯠꯇ꯭ꯔꯒ ꯍꯦꯟꯅ ꯋꯥꯕ ꯍꯦꯟꯕ꯭ꯔꯥ
ꯑꯩ ꯀꯔꯤꯌꯥ
ꯐꯣꯝꯖꯤꯟꯕꯒꯤ ꯋꯥꯕ꯭ꯔꯥ ꯍꯦꯟꯕ꯭ꯔꯥ ꯑꯣꯏꯕ꯭ꯔꯥ ꯅꯠꯇ꯭ꯔꯒ
ꯇꯠꯈꯔꯦ ꯇꯠꯈꯔꯦ ꯀꯣꯜ ꯏꯟ ꯄ꯭ꯔꯣꯒ꯭ꯔꯦꯁꯁꯦ ꯍꯥꯏ ꯃꯈꯣꯟ ꯇꯥꯗꯕ ꯑꯣ ꯑꯗ ꯑꯩ ꯉꯥꯡꯉꯤ ꯇꯥꯕ꯭ꯔꯅꯦ ꯑꯗꯨ ꯄ꯭ꯔꯣꯒ꯭ꯔꯦꯁꯇꯤ ꯂꯩꯌꯦꯕ